ꯑ ꯑꯣꯏꯣꯏꯇꯥ ꯀꯃꯥꯏꯅ ꯂꯩꯔꯤꯌꯦ
ꯎ ꯈꯪꯗꯦꯗ ꯄꯪꯂꯩ ꯂꯩꯔꯤ ꯍꯥꯏꯗꯨꯅꯤ
ꯍ ꯑꯗꯨꯝ ꯍꯤꯡꯉꯤꯕ꯭ꯔꯣ ꯀꯃꯥꯏꯅ ꯂꯩ ꯍꯥꯏꯗꯣꯏꯅꯣ ꯈꯪꯗꯦꯕ ꯑꯣꯏꯅꯤ ꯍꯟꯗꯛ ꯍꯟꯗꯛ ꯃꯔꯛꯁꯤ ꯌꯥꯝ ꯋꯥꯏ
ꯑꯁ
ꯋꯥꯏ ꯍꯥꯏꯕꯁꯦ ꯐꯠꯇꯦꯗꯤ ꯍꯥꯏꯌꯦꯕ ꯑꯗꯨꯝ ꯋꯥꯗꯤ ꯋꯥꯔ ꯑꯁ ꯌꯥꯝ ꯋꯥ ꯃꯥꯜꯂꯦ ꯅꯪ ꯈꯣꯟꯗꯣ
ꯋꯥꯏꯌꯦ ꯐꯥꯏ ꯅꯠꯇꯦ
ꯑꯁ ꯅꯨꯡꯉꯥꯏꯇꯦ ꯋꯥꯏ ꯅꯪ ꯋꯥꯏ ꯍꯥꯏꯔ ꯇꯥꯕꯁꯦ ꯗꯤ ꯑꯩ ꯅꯥꯔꯤꯉꯩꯗ ꯄꯥꯎꯆꯥꯗꯣ ꯀꯣꯏꯆꯦꯟ ꯆꯦꯟꯗꯅ ꯍꯤꯗꯥꯛ ꯂꯩꯔꯝꯕꯅꯦ ꯑꯗꯣ ꯉꯔꯥꯡꯗꯒꯤ ꯃꯥ ꯑꯃꯨꯛ ꯑꯩ ꯀꯩꯅꯣꯝ ꯇꯧꯔꯦ ꯍꯤꯗꯥꯛ ꯑꯃꯇ ꯂꯩꯔꯤꯁꯨ ꯇꯧꯔꯦ ꯑꯁ ꯅꯣꯏ ꯔꯣꯜ ꯍꯣꯡꯂꯛꯄꯗꯨꯅꯦꯕ ꯅꯣꯏꯅꯤꯒꯤ
ꯑ ꯑꯩꯅ ꯑꯃꯨꯛ ꯃꯍꯨꯠꯁꯤꯂꯦ
ꯎꯝ ꯑꯁ ꯅꯆ ꯅꯥ ꯍꯥꯏꯁꯤ ꯅꯨꯡꯉꯥꯏꯇꯦ ꯇꯥꯕꯗꯁꯨ ꯊꯕꯛ ꯌꯥꯝ ꯐꯕꯅꯤꯗ ꯃꯥꯗꯤ ꯎꯝ ꯃꯥꯅꯦ ꯀꯩꯀꯩ ꯇꯧ ꯇꯟꯁꯨ ꯇꯟꯗꯕꯅꯦ ꯊꯕꯛ ꯀꯩꯀꯥ ꯇꯧꯕꯗ ꯂꯩꯅꯦ
ꯑꯗꯨꯝ ꯁꯠꯖꯠ ꯇꯧꯕꯅꯦꯕ
ꯍꯣꯏ ꯑꯁ ꯃꯥ ꯊꯕꯛꯀꯤꯗꯤ ꯅꯨꯡꯉꯥꯏꯇꯦ ꯊꯕꯛ ꯆꯠꯇꯕꯗꯤ ꯍꯣꯔꯦꯟ ꯕꯤꯔꯥ ꯆꯠꯂꯗꯤ ꯍꯣꯏ ꯑꯗꯨꯅꯦ ꯍꯥꯏꯁꯦ ꯉꯁꯤꯗꯩꯁꯨ ꯑꯍꯧꯕꯅꯦꯕ ꯇꯅꯤꯡ ꯑꯍꯧꯕꯁꯨ ꯑꯣꯏꯔꯦ ꯁꯣꯝꯗꯅ ꯄꯩꯅ ꯂꯩꯔꯦ ꯑꯗꯨꯅꯦ ꯑꯁ ꯐꯔꯛ ꯌꯥꯝ ꯇꯥꯏ ꯃꯥꯏꯁꯦ
ꯑ ꯈꯪꯗꯦ ꯃꯥ ꯀꯔꯤ ꯍꯥꯏꯅꯖꯥꯠꯅꯣ
ꯑꯗꫭ ꯍꯌꯦꯡꯁꯨ ꯂꯩꯕ꯭ꯔꯣ
ꯑꯥ ꯂꯩꯔꯝꯒꯅꯤꯌꯦ ꯑꯗꯨꯝ
ꯍꯅꯤꯀ ꯑꯗꯨ ꯃꯥ ꯑꯗꯨꯝ ꯈꯔ ꯉꯥꯡꯅꯖ ꯑꯅꯤꯗ ꯎꯝ ꯑꯣ ꯑꯩ ꯆꯔꯒꯗꯨ ꯐꯖꯅ ꯈꯪꯅꯔꯗꯤ ꯑꯗꯨꯝ ꯉꯥꯡꯅꯥꯅꯕꯗꯤ ꯌꯥꯅꯤꯗ ꯑꯗꯨꯕꯨ ꯑꯅꯧꯕ ꯈꯪꯉꯗꯕ ꯑꯣꯏꯔ ꯗꯤ ꯌꯥꯝꯅ ꯃꯣꯏ ꯕꯦꯔꯥ ꯇꯥꯕꯅꯦ ꯑꯗꯨꯗꯤ
ꯑꯗꯨꯗꯤ ꯃꯥꯏ ꯃꯥꯏ ꯃꯥꯏ ꯂꯥꯏꯕꯛꯇ ꯀꯔꯤ ꯇꯝꯃꯤꯅꯣ ꯃꯗꯥ ꯊꯥꯗꯣꯛꯑꯕ ꯊꯕꯛ ꯊꯥꯗꯣꯛꯇꯦ ꯃꯥꯁꯨ ꯆꯠꯇꯦ ꯅꯥꯕ ꯃꯥꯕꯨꯗꯤ ꯌꯥꯏꯅꯦ ꯑꯩꯗꯤ ꯊꯕꯛ ꯐꯖꯅ ꯍꯔ ꯄ꯭ꯔꯥꯕꯅꯤꯅ
ꯑꯝ
ꯑꯔꯦ ꯑꯁ ꯃꯥꯗꯤ ꯊꯣꯛꯑꯣꯏꯅ ꯀꯣꯛ ꯀꯅꯤ ꯍꯥꯏ
ꯃꯥꯊꯣꯛꯑꯣꯏ
ꯍꯣꯏ
ꯃꯥ ꯊꯣꯛꯇꯧ ꯃꯇꯝ ꯋꯥꯠꯂꯤ
ꯍꯣꯏꯅꯤ ꯀꯩ ꯀꯩꯅꯣ ꯌꯥꯝ ꯍꯥꯏꯕꯅꯦ ꯃꯥ ꯆꯥꯛꯀꯧ ꯃꯌꯥꯗ ꯊꯣꯛꯄ ꯌꯥꯏ ꯑꯗꯨ ꯊꯣꯛꯇ꯭ꯔꯒꯅ ꯃꯊꯪ ꯌꯥꯎꯁꯪꯗ ꯊꯣꯛꯀꯅꯤꯒ ꯍꯥꯏꯕ ꯑꯆꯥ ꯎꯊꯪ ꯌꯧꯁꯪ ꯌꯥꯎꯁꯪꯗꯤ ꯅꯦꯛꯁ ꯏꯌꯥꯔ ꯑꯗ ꯊꯕꯛ ꯇꯧꯔꯨꯏ ꯍꯥꯏꯔꯒ ꯅꯦꯛꯁ ꯏꯌꯥꯔꯒꯤꯗ ꯑꯁ ꯑꯗꯨꯗꯤ ꯊꯕꯛ ꯇꯧꯋꯦ ꯍꯥꯏꯔꯒ ꯂꯨꯄꯥ ꯂꯥꯈ ꯑꯃꯅꯤ ꯄꯥꯏꯗꯕꯤ ꯃ ꯑꯃ ꯊꯣꯛꯄ ꯏꯀꯥꯏ ꯑ ꯑꯁ ꯑꯃꯅꯦꯍꯦ ꯁꯤ ꯅꯥꯇꯣꯟꯈꯩ ꯌꯥꯝ ꯆꯥꯎꯈꯠꯂꯦ ꯍꯦꯟꯅꯕꯁꯦ ꯍ ꯃꯖꯥꯗꯣ ꯃꯅꯥꯛꯇꯣꯟ ꯆꯥꯎꯊꯣꯛꯑꯦꯕ ꯅꯥꯕꯁ ꯀꯩ ꯇꯧꯔꯖꯥꯠꯅꯣ ꯑꯁ ꯀꯥꯟꯃ
ꯑꯝ
ꯑꯁ ꯐꯥꯔꯦꯗ ꯅꯪ ꯃꯥꯏ ꯃꯥꯏ ꯅꯨꯄꯤ ꯂꯩꯕꯅꯤꯗ ꯍꯣꯏ ꯅꯨꯄꯤ ꯋꯥꯔꯤ ꯁꯥꯟꯅꯗ꯭ꯔꯕꯣ ꯅꯥꯕꯗ
ꯈꯪꯗꯦ
ꯈꯪꯗꯦ ꯏꯇꯥ ꯏꯇꯥꯗꯦ ꯀꯗꯥ ꯑꯁ ꯏꯁꯥ ꯅꯨꯉꯥꯏꯠꯔꯒꯗꯤ ꯁꯨꯝ ꯇꯟꯅꯖꯠ ꯃꯅꯤꯗ ꯇꯜꯂꯝꯅꯤ ꯅꯔꯗꯤ ꯗꯤ ꯀꯩ ꯇꯧꯅꯤꯡꯃꯦꯗ ꯐꯔꯕꯗꯤ ꯌꯥꯝ ꯊꯨꯅ ꯐꯕ ꯌꯥꯕꯅꯦꯕ ꯀꯥꯁꯤꯅ ꯈꯤꯇꯪ ꯏꯪꯗꯅ ꯈꯣꯠꯇꯅ ꯄꯣꯊꯥꯕꯗꯣ ꯈꯤꯇꯪ ꯄꯣꯊꯥꯕ ꯐꯪꯉꯗꯤꯦ ꯑꯁ
ꯁꯝ
ꯁꯥꯃꯟꯗꯅ ꯉꯥꯛꯇꯪ ꯄꯣꯊꯥꯗꯧꯁꯨ ꯇꯨꯝꯐꯝ ꯈꯪꯗ꯭ꯔꯦ ꯎ ꯑꯗꯨꯅ ꯑꯗꯨꯝ ꯅꯥꯕꯗꯤ ꯈꯖꯤꯟꯕ ꯆꯨꯝꯃꯦ ꯗꯤ ꯅꯣꯡ ꯍꯦꯛ ꯉꯥꯜꯂꯛꯄꯗꯩ ꯑꯩꯈꯣꯏ ꯀꯥꯗꯤ ꯏꯁꯥ ꯁꯥꯔꯃꯅꯤ ꯍꯣꯏ ꯑꯁ ꯇꯣꯝꯐꯣꯔꯗꯤ ꯌꯥꯗꯝꯅꯤꯍꯦ ꯗꯦꯜꯂꯤꯒꯤ ꯇꯣꯞ ꯐ꯭ꯂꯣꯔꯗꯤ ꯑꯁ ꯑꯗꯨꯒ ꯅꯣꯏꯒꯤ ꯐꯤꯞ ꯐ꯭ꯂꯣꯔ ꯅꯠꯇ꯭ꯔꯣ ꯐꯣꯔꯠ ꯐ꯭ꯂꯣꯔ ꯑꯣꯐ ꯐꯤꯠ ꯐꯣꯔꯗꯣ ꯑꯠ ꯀꯥꯏꯗꯦ ꯌꯥꯅꯤ ꯅꯨꯡꯁꯥ ꯍꯦꯛ ꯊꯣꯛꯂꯛꯄ ꯅꯣꯏꯔꯣꯨꯝꯗꯅꯤ ꯌꯩꯗꯣꯏꯗ ꯑꯗꯨꯒ ꯉꯥꯡꯖꯩꯔꯦ ꯑꯗꯨꯅ ꯐꯖ ꯑꯁ ꯅꯨꯡꯁꯥ ꯅꯣꯏꯗ ꯑꯗꯨꯝ ꯌꯩꯗꯣꯏꯅꯦ ꯊꯣꯔꯛꯄꯗꯒꯤꯩ ꯂꯣꯏꯕꯐꯥꯎ
ꯌꯥꯏꯅꯤꯅꯦ
ꯑꯁ ꯑꯗꯨꯒ ꯔꯨꯝꯗꯨꯁꯨ ꯍꯤꯡꯕ ꯌꯥꯕ ꯔꯨꯝ ꯅꯠꯇ꯭ꯔꯦꯗ ꯍꯧꯖꯤꯛꯇꯤ
ꯀꯥꯏ
ꯥꯛ ꯁꯤꯔꯣꯝꯁ ꯌꯥꯔꯣꯏꯗ ꯅꯤꯡꯊꯝꯊꯥꯗꯅ ꯑꯃꯨꯛ ꯐꯖꯅ ꯏꯪꯉꯦ ꯍꯥꯏ ꯀꯥꯂꯦꯟꯗꯅ ꯑꯃꯨꯛ ꯄꯛꯁꯛꯑꯁꯦ ꯍꯥꯏ ꯅꯤꯡꯊꯝꯊꯥꯗꯤ ꯍꯣꯏ ꯍꯥꯏꯔꯒ ꯑ ꯀꯥꯂꯦꯟꯗꯗꯤ ꯂꯩꯕ ꯌꯥꯔꯣꯏꯦ
ꯍ ꯌꯥꯔꯃꯦꯔ
ꯅꯣꯏ ꯀꯌꯥ ꯄꯤꯒꯦꯗꯣ
ꯈꯡꯗꯦ ꯑꯩ ꯁꯨ ꯀꯌꯥ ꯄꯤꯕꯅꯤꯗꯨ
ꯌꯥꯝꯅ ꯌꯥꯝ ꯌꯥꯝꯗ꯭ꯔꯩ ꯐꯅꯤ
ꯍꯔ
ꯏꯤꯡꯕ ꯌꯥꯗꯣꯏ ꯔꯨꯝꯗꯨꯗ
ꯑꯩ ꯑꯗꯨꯗ ꯍꯟꯊꯛꯇꯤ ꯌꯥꯗ꯭ꯔꯦ
ꯎꯝ ꯍꯣꯏꯅꯦ ꯌꯨꯝ ꯍꯣꯡꯅ ꯍꯥꯏꯔꯛꯑꯣꯣꯏ ꯑꯗꯨꯝ ꯗꯦ ꯇꯨ ꯃꯇꯝ ꯆꯥꯔꯗꯤ ꯑꯩꯁꯨ ꯃꯇꯦꯡ ꯄꯥꯡꯕ ꯑꯗꯨꯝ ꯂꯥꯛꯦ ꯀ ꯀꯣ
ꯑ
ꯄꯣꯠꯇ
ꯅꯃ
ꯅꯣꯏꯗꯣ ꯅꯣꯏ ꯊꯥꯟ ꯂꯩꯔꯝꯝꯕ ꯃꯐꯝ ꯑꯗꯨꯋꯥꯏꯗꯔꯣ
ꯑꯝ
ꯕꯕꯥ ꯅꯥꯒꯥꯔꯆꯣꯛ ꯖꯤꯕꯟ ꯍꯣꯁꯄꯤꯇꯥꯜꯗꯩ ꯈꯤꯇꯪ ꯍꯥꯏꯗꯔꯒ ꯍꯩꯁ ꯗꯤ ꯑꯦꯐ ꯁꯤ ꯕꯦꯡ ꯂꯩꯕꯗꯣ
ꯑꯦ ꯇꯤ ꯑꯦꯝ ꯑꯃ ꯂꯩꯕꯗꯣ ꯑꯗꯨꯏꯗꯨꯗ ꯑꯗꯨꯝ
ꯁꯌꯥ
ꯂꯣꯀꯦꯁꯟꯗꯤ ꯑꯗꯨꯝ ꯅꯨꯡꯉꯥꯏꯕ ꯃꯐꯝꯅꯦ
ꯃꯨꯗꯥ ꯋꯥ ꯉꯥꯡꯉꯤꯍꯦ
ꯑ ꯃꯨꯗꯥ ꯍꯣꯏꯁꯤꯗ ꯁꯟꯗꯨꯒ ꯋꯥꯔꯤ ꯁꯥꯟꯅꯔꯦ
ꯑꯗꯣ ꯑ ꯅꯣꯏ ꯅꯪꯒꯤ ꯑꯦꯖꯥꯝꯗꯣ
ꯑꯥ ꯑꯦꯖꯥꯝ
ꯑꯦꯖꯥꯝ ꯀꯌꯥ ꯂꯩꯒꯦ ꯑꯩ ꯄꯦꯄꯔ ꯃꯔꯤ ꯋꯥꯠꯂꯤ ꯄꯦꯄꯔ ꯃꯔꯤ ꯑꯣ ꯅꯪ ꯀꯩ ꯀꯣ꯭ꯔꯁꯅꯣ ꯅꯪꯒꯤꯗꯣ
ꯕꯤ ꯀꯣꯝ ꯑꯣꯅ꯭ꯔꯁ
ꯑꯣꯅ꯭ꯔꯁ ꯑꯦ ꯑꯣꯅ꯭ꯔꯁ ꯅꯣꯏ ꯗꯤꯖꯔꯇꯦꯁꯟ ꯇꯧꯗ꯭ꯔꯣ
ꯀꯩ ꯇꯧꯕ
ꯑꯣ ꯅꯣꯏ
ꯑꯩ ꯊ ꯁꯦꯝꯅꯤ ꯀꯦꯅꯣ
ꯑꯣ ꯑꯩꯗꯤ ꯐꯣ꯭ꯔꯠ ꯌꯔ ꯐꯣ꯭ꯔꯠ ꯌꯔꯅꯦ ꯈ ꯈꯜ ꯂꯩꯔꯝꯃꯤꯅꯤꯅꯦ ꯑꯁꯥ ꯍꯥꯏꯗꯤ ꯅꯣꯏ ꯃꯃꯥꯡꯉꯩ ꯑꯝꯇꯁꯨ ꯊꯥꯗꯅ ꯌꯨꯝ ꯊꯣꯛ ꯑꯒ ꯅꯪ
ꯑ
ꯑ ꯄꯔꯤꯁꯤꯄꯜꯅ ꯕꯦꯔꯥ ꯇꯧꯋꯦ ꯍꯥꯏ ꯄꯤꯗ꯭ꯔꯣ
ꯍꯥꯥ
ꯄ꯭ꯔꯤꯟꯁꯤꯄꯥꯜꯅ ꯕꯦꯔꯥ ꯇꯧꯋꯦ ꯍꯥꯏꯕꯗꯣ ꯄꯤꯗꯦ ꯍꯥꯏꯕꯗꯣ ꯑꯁ ꯅꯪ ꯌꯥꯎꯔꯕ꯭ꯔꯣ ꯑꯗꯨꯗ ꯑꯁ
ꯑꯩ ꯑꯩ ꯌꯥꯎꯔꯤꯅꯤꯅꯦ ꯑꯗꯨꯗ
ꯑꯁ ꯑꯗꯨꯗꯤ ꯅꯣꯏ ꯅꯣꯏꯗꯣ ꯑꯥ ꯁꯤꯛꯁ ꯁꯦꯃꯤꯁ ꯍꯧꯖꯤꯛ ꯊꯥꯔꯤꯁꯦ
ꯑꯥ
ꯅꯣꯏ ꯑꯣꯅꯔꯁ ꯐꯣꯔꯠ ꯏꯌꯥꯔ ꯇꯧꯕꯗꯤ ꯇ꯭ꯋꯦꯟꯇꯤ ꯁꯤꯛꯁꯇꯥ ꯂꯣꯏꯕꯅꯤꯅꯦ ꯍꯥꯟ ꯍꯧꯖꯤꯛ ꯍꯟꯗꯛꯀꯤ ꯍꯟꯗꯛ ꯊꯥꯒꯤ ꯇ꯭ꯋꯦꯟꯇꯤꯁꯤꯛꯁ
ꯃꯣꯏꯒꯤ ꯑꯗꯨꯒ ꯃꯣꯏꯒꯤ ꯁꯕꯖꯦꯛ ꯁꯕꯖꯦꯛꯀꯁꯦ ꯑꯍꯨꯝꯔꯥ ꯃꯔꯤꯔꯥꯡ ꯅꯠꯇꯅꯦꯕ ꯑꯍꯨꯝ ꯃꯥꯜꯂꯦ ꯑꯍꯨꯝꯔ ꯃꯔꯤꯔꯥ ꯑꯍꯨꯝꯂ ꯀꯩꯅꯣꯈꯛ ꯑꯣꯏ ꯍꯥꯏ ꯍꯣꯏ꯫ ꯑꯣ ꯅꯪꯒꯤ ꯊꯥꯔꯠ ꯏꯌꯥꯔ ꯑꯣꯏꯔꯦ
ꯎꯝ ꯑꯩ ꯂꯣꯏꯗ꯭ꯔꯤꯌꯦ ꯍꯧꯖꯤꯛꯐꯥꯎ ꯒ꯭ꯔꯦꯖꯨꯑꯦꯁꯟ
ꯑꯦ ꯍꯟꯗꯛꯀꯤ ꯂꯣꯏꯔꯅꯤ
ꯍꯟꯗꯛꯇꯤ ꯂꯣꯏꯍꯜꯂꯥꯅꯤ ꯑꯩꯁꯨ
ꯑꯣ ꯍꯣ ꯚꯥꯏ ꯃꯇꯝ ꯇꯥꯔꯝ ꯃꯥꯜꯂꯦ ꯑꯣꯀꯦ ꯀꯣꯟꯅ ꯇꯧꯔꯁꯦ ꯑꯃꯨꯛꯀ
ꯍꯣꯏ ꯍꯣꯏ